ꯀꯩ ꯍꯥꯏꯕ
ꯐꯝꯃꯦ ꯑꯩ ꯆꯥꯛ ꯆꯥꯒꯦ ꯇꯧꯔꯤꯌ‌ꯦ ꯅꯪꯗꯤ
ꯑꯦꯗꯤ ꯕ꯭ꯔꯦꯛ ꯊꯣꯛ ꯂꯔꯒ ꯀꯥꯔꯒꯄ ꯍꯧꯖꯤꯛꯀꯤ
ꯑꯗꯨꯗꯤ ꯑꯩꯈꯣꯏꯅ ꯆꯞ ꯃꯥꯟꯅꯩꯀꯣ
ꯎꯝ ꯀꯔꯤ ꯏꯟꯁꯪ ꯆꯥꯗꯣꯏꯅꯣ ꯉꯁꯤꯒꯤ
ꯃꯥꯏꯔꯦꯟ ꯆꯥꯒꯅꯤ ꯅꯪꯗꯤ
ꯃꯥꯏꯔ‌ꯦꯟꯗꯤ ꯍꯥꯎꯕꯅꯦꯍꯦ ꯑꯍꯥꯎ ꯑꯍꯥꯎ ꯏꯟꯁꯥꯡ ꯆꯥꯔꯨꯔ‌ꯣ ꯅ‌ꯣꯏꯗꯤ
ꯅꯪꯗꯤ ꯆꯥꯈꯤꯔ‌ꯣꯏꯗ꯭ꯔ‌ꯣ
ꯑꯩꯈꯣꯏꯗꯤ ꯆꯥꯅꯤꯡꯉꯁꯨ ꯆꯥꯅꯤꯡꯉꯥꯏ ꯂꯩꯇꯦ
ꯀꯔꯤ ꯍꯥꯏꯕ
ꯆꯥꯅꯤꯡꯉꯥꯁꯨ ꯑꯩꯈꯣꯏꯒꯤ ꯆꯥꯅꯤꯡꯉꯥꯏ ꯂꯩꯇꯦ ꯂꯥꯏꯔꯕꯅꯤꯅ
ꯂꯩ ꯇꯥꯕꯅ ꯎꯄꯥꯏ ꯂꯩꯇ
ꯀꯩꯗꯧꯔꯤꯅꯦ ꯀꯗꯧꯔꯤꯅꯣ
ꯍꯥ
ꯀꯩꯗꯧꯔꯤꯒꯦ
ꯁꯥꯄꯅ ꯊꯤꯔꯤ ꯅꯪꯒꯤ ꯂꯩꯕ꯭ꯔꯣ
ꯑꯩꯒꯤ ꯁꯛꯅꯥ ꯂꯩꯇꯦ
ꯌꯦ ꯇꯗꯤ
ꯕ꯭ꯂꯦꯛ ꯄꯦꯟ ꯍꯥꯏꯕ꯭ꯔꯣ ꯃꯈꯥꯗ ꯂꯣꯏꯅ ꯊꯝꯈ꯭ꯔꯦ
ꯑꯣ ꯁꯄꯅꯔ ꯂꯩꯕ꯭ꯔꯣ ꯑ ꯄꯥꯏꯈꯤꯒꯦ ꯅꯨꯡꯉꯥꯏꯔꯤꯕ ꯅꯣꯏꯒꯤ ꯃꯐꯝꯗꯤ ꯍꯧꯖꯤꯛꯀꯥꯟ ꯂꯩꯕ ꯁꯥꯔꯤꯕꯗꯨꯒ
ꯌꯥꯝ ꯁꯥꯕ ꯑꯣꯏꯗꯦ ꯑꯩꯈꯣꯏꯒꯤꯗꯗꯤ
ꯌꯥꯝ ꯁꯥꯏ ꯍꯣꯏ ꯌꯨꯝꯐꯝꯅꯤ ꯀꯩꯗꯧꯅꯣ ꯈꯪꯗꯑꯦ
ꯆꯥꯛ ꯂꯥꯟ ꯗꯥꯕ꯭ꯔꯥꯅꯪꯕ
ꯑꯩꯗꯤ ꯃꯅꯤꯡꯗ ꯆꯞ ꯆꯥꯏꯌꯦ ꯏꯟꯁꯕ ꯁꯤꯁ ꯇ ꯏ ꯍꯥꯏ
ꯀꯔꯤ ꯍꯥꯏꯕꯅꯣ ꯑꯃꯨꯛꯀ ꯍꯥꯏꯌꯨ ꯑꯩ ꯈꯪꯗꯦ
ꯍꯩꯍꯥ ꯇꯥꯢꯌꯦ ꯇꯥꯏꯌꯦ ꯅꯣꯡꯃꯗꯤ ꯀꯣꯏ ꯀꯣꯏꯔꯛꯗꯅ ꯑꯩꯈꯣꯏꯒꯤ ꯌꯨꯝꯗ ꯑ ꯎꯗꯕ ꯀ ꯀꯨꯢꯔꯦ
ꯍꯃ
ꯑ ꯍ ꯑꯣꯁꯤ
ꯅꯪ ꯀꯔꯤ ꯆꯥꯏ ꯍꯥꯏꯕ꯭ꯔꯥ
ꯇꯥꯏꯕꯅꯤꯉꯁꯗ
ꯅꯪ ꯆꯥꯛꯆꯥꯈ꯭ꯔꯕꯅꯦ
ꯍꯧꯖꯤꯛꯗꯤ ꯆꯥꯅꯤꯡꯗꯦ
ꯑꯩ ꯎꯔꯦ ꯎꯔꯦ ꯃꯦꯒꯤ ꯁꯥꯕꯗꯦ ꯈ
ꯃꯦꯒꯤꯗꯤ ꯉꯔꯥꯡ ꯅꯨꯡꯗꯥꯡ ꯆꯥꯕꯗꯨꯅꯦ ꯅꯪꯁꯨ ꯍꯦꯃꯟꯗ꯭ꯔꯣꯝꯗꯨꯗꯤ
ꯅꯟꯇꯦ ꯅꯠꯇꯦ ꯅꯠꯇꯦ ꯅꯠꯇꯦ ꯅꯠꯇꯦ ꯃꯣꯔꯅꯤꯡꯗ ꯑꯌꯨꯕ
ꯑꯩ ꯀꯌꯨꯝꯇ ꯆꯥꯗꯦꯀꯣ ꯄꯪꯀꯤ ꯌꯥꯝ ꯅꯨꯡꯉꯥꯏꯔꯦꯀꯣ ꯄꯤꯕꯤꯕꯒꯤ ꯎꯝ
ꯀꯔꯤ ꯊꯕꯛ ꯇꯧꯕ꯭ꯔꯣ ꯍꯧꯖꯤꯛꯇꯤ
ꯀꯦꯁꯕꯨꯛ ꯏꯁꯦꯅ ꯈꯜꯂꯤꯅꯦ
ꯅꯔꯣꯏ ꯏꯔꯣ ꯅꯣꯏ ꯏꯔꯒ ꯍꯥꯟꯅ ꯁꯕꯃꯤꯠ ꯇꯧꯈ꯭ꯔꯣ ꯏꯣꯏꯕꯁꯤꯅꯤ
ꯑꯦꯂꯥꯛꯒꯅꯨꯗ ꯇꯥꯕꯣ
ꯌꯥꯝ ꯌꯥꯝ ꯑꯃꯜ ꯂꯤꯍꯦꯠꯇꯨꯦ
ꯍꯦꯟꯖꯤꯜꯂꯛꯀꯅꯨ
ꯑꯩ ꯌꯦꯡꯖꯟꯖꯗꯦ
ꯌꯥꯝꯅ ꯁꯦꯡꯉꯦ
ꯆ ꯐꯥꯏꯌꯦ ꯑꯗꯨꯗꯤ
ꯍꯣꯏ ꯌꯥꯝ ꯅꯨꯡꯉꯥꯏꯔꯗꯤ ꯐꯔꯦ
ꯀꯔꯤ ꯀꯔꯤꯅꯪ ꯄꯥꯝꯅꯕ ꯂꯩꯕ꯭ꯔꯥ ꯍꯥꯏꯅꯦ ꯇꯥꯕ꯭ꯔꯣ
ꯇꯥꯏ
ꯃꯤꯑꯣꯏꯅꯍꯥꯡꯕꯁꯦ ꯀꯨꯝꯕꯗꯨꯅ
ꯍꯥꯥ
ꯀꯔꯤ ꯀꯔꯤ ꯄꯥꯝꯅꯕ ꯂꯩꯕ꯭ꯔꯣ
ꯄꯥꯝꯗꯕ ꯑꯝꯇ ꯂꯩꯇꯦ ꯇꯝ ꯊꯒꯨꯝ ꯃꯁꯦ
ꯀꯔꯤꯒꯤ ꯂꯩꯇꯕ
ꯅꯨꯡꯉꯥꯏ ꯊꯣꯛꯅ ꯂꯩꯔꯒ ꯂꯣꯏꯔꯦꯗꯨꯅ ꯀꯩꯅꯣ
ꯑꯦꯁꯦꯡꯕꯣ
ꯍꯣꯏ
ꯐꯥꯏ ꯐꯥꯏ ꯁꯤꯁ ꯃ ꯔꯅ ꯍꯌꯦꯡꯋꯥꯏꯁꯦ ꯀꯥꯏꯗ ꯊꯕꯛ ꯇꯧꯁꯦ ꯍꯥꯏꯕ
ꯆꯦꯟꯅꯥꯏ ꯋꯥꯗ ꯅꯠꯇ꯭ꯔꯒ ꯏꯝꯐꯥꯜꯗꯥ ꯀꯩꯅꯣꯗ ꯆꯠꯁꯤ ꯍꯥꯏꯕ ꯅꯠꯇꯑꯦ ꯗꯦꯍꯤꯗ
ꯍꯣꯏ ꯇꯧꯔꯁꯦ ꯑꯗꯣ
ꯍꯣꯏ
ꯦꯁꯃꯤ ꯆꯂꯁꯤꯗ ꯅꯪꯗꯤ ꯍꯦꯟꯅ ꯆꯦꯠꯅ ꯆꯠꯅꯤꯡꯕ ꯃꯥꯜꯂꯦ ꯀ
ꯍ ꯑꯩꯩꯅꯣ ꯅꯤꯒꯁꯨꯣ ꯅꯤꯗꯕ ꯍꯥꯕ ꯇꯥꯔꯦ ꯀꯥꯏꯕꯗꯤ ꯀꯥꯏꯗꯗꯤ ꯂꯩꯔꯁꯨ ꯑꯗꯨ ꯑꯣꯏꯔꯁꯨ ꯃꯣꯏ ꯂꯩꯔꯗꯤ ꯈꯥꯏꯗꯤ ꯃꯆꯦ ꯍꯥꯏꯕ ꯑꯃꯗꯤ ꯂꯩꯗꯅ
ꯆꯃꯦꯩ ꯆꯃꯦꯩ
ꯑꯉꯥꯡ ꯑꯣꯏꯔꯤꯩ ꯑꯍꯨꯝ ꯂꯥꯏꯔꯤꯛ ꯇꯝꯅꯕꯄꯤꯅ ꯎꯄꯥꯏ ꯂꯩꯇꯦ
ꯑꯩꯁꯨ ꯒ꯭ꯌꯥꯟ ꯇꯥꯈꯤꯗ ꯑꯗꯨꯕꯨꯗꯤ
ꯎꯝ ꯃꯉꯣꯟꯗ ꯂꯩꯔꯤꯁꯨ ꯑꯦꯕꯅꯤ ꯂꯩꯒ ꯇꯧꯕ ꯇꯥꯔꯦ ꯗꯦꯍꯤꯗ ꯂꯩꯔꯤꯁꯨ
ꯎꯝ ꯊꯤꯁꯦ ꯆꯦꯟꯅꯔ ꯗꯦꯜꯂꯤꯔꯅꯤ ꯂꯥꯛꯛꯇꯀꯣ
ꯎꯝ
ꯗꯦꯜꯂꯤ ꯆꯪꯉꯒ ꯅꯪꯅ ꯅꯅꯦ ꯃꯅꯥꯛꯇ ꯂꯩꯥꯏꯇ꯭ꯔꯕꯤ ꯌꯥꯗꯦ ꯍꯥꯏꯔꯛ ꯑꯗꯨꯗꯤ ꯑꯗꯨꯗꯅꯦ ꯌꯥꯔꯣꯏꯗꯕꯁꯦ
ꯎꯝ ꯅꯪꯗꯤ ꯑꯩ ꯑꯟꯇꯤꯉꯣꯟꯗ ꯂꯩꯔꯁꯨ ꯅꯪꯁꯨ ꯂꯩꯕ ꯌꯥꯕ꯭ꯔꯥꯅꯤꯅ ꯅꯪꯗꯤ ꯂꯩꯅꯤꯡꯗꯦ
ꯑꯩꯁꯦ ꯀꯩꯁꯨ ꯀꯏꯁꯦ ꯂꯩꯔꯁꯨ ꯂꯩꯇ꯭ꯔꯁꯨ ꯅꯪꯉꯣꯟꯗ ꯅꯪꯒꯤ ꯅꯉꯣꯟꯗ ꯉꯁꯥꯏꯍ ꯅꯪꯅ ꯍꯥꯏꯕꯗꯣ ꯑꯍꯜ ꯍꯥꯏꯕ ꯍꯥꯏꯕꯁꯤꯗꯤ ꯑꯗꯨꯗꯤ ꯑꯩꯉꯣꯟꯗꯁꯨ ꯐꯥꯎꯋꯦꯅ
ꯅꯪꯒꯗꯤ ꯈ꯭ꯔ ꯂꯤꯒꯃꯅꯔꯝꯒꯤꯅꯤꯃ ꯑꯗꯨ
ꯑꯗꯨꯔꯁꯨꯨꯅꯒ ꯑꯗꯨꯝ ꯄꯨꯟꯕꯅꯤꯅ
ꯍꯣꯏ ꯑꯩꯒ ꯄꯨꯨꯝꯅ ꯃꯥꯜꯂꯤ
ꯅꯪ ꯂꯩꯕ꯭ꯔ ꯑꯗꯨ ꯎꯔꯒꯂ ꯌꯅꯤ ꯎꯝ ꯑꯗꯨꯅꯦ ꯑꯗꯨꯒꯤ ꯑꯩꯁꯨ ꯌꯥꯔꯣꯏꯌꯦꯕ ꯑꯩꯁꯨ ꯀꯝꯐꯣꯔꯇꯦꯕꯜ ꯑꯣꯏꯔꯣꯏꯕ
ꯃꯥꯅꯤ ꯃꯥꯅꯦ ꯑꯗꯨ ꯑꯣꯏꯔꯁꯨ ꯄꯥꯛ ꯎꯅꯔꯣꯏꯗ ꯁꯤꯐ ꯇꯣꯉꯥꯟ ꯇꯣꯉꯥꯟꯕ ꯃꯤꯅ ꯀꯣ
ꯑꯗꯨꯋꯥꯔꯁꯨ
ꯂꯩꯃꯤꯟꯅꯔꯗꯤ ꯎ ꯌꯥꯝꯅ ꯎꯅꯗ꯭ꯔꯁꯨ ꯑꯃꯗꯤ ꯂꯩꯔꯕꯅꯤ
ꯍꯣꯏꯣꯏ ꯃꯥꯅꯤ ꯃꯥꯅꯤ ꯅꯪ ꯍꯥꯏꯔꯁꯤ ꯍꯥꯏ
ꯎꯝ ꯑꯗꯨꯕꯨ ꯁꯂꯤ ꯀꯔꯤ ꯀꯔꯥꯒꯤꯗꯤ ꯗꯦꯜꯂꯤꯅꯗꯤ ꯐꯩ ꯍꯥꯏꯀꯣ
ꯍꯣꯏ ꯑꯆꯦꯅꯥꯁꯨ ꯐꯩ ꯍꯌꯦ ꯏꯃꯣꯒꯤ ꯆꯞ ꯃꯥꯟꯅꯕ ꯃꯥꯜꯂꯦ ꯃꯣꯏꯒꯤꯁꯦ
ꯃꯣꯏꯗ ꯀꯩꯁꯨ ꯀꯥꯏꯗꯦꯗ ꯑꯃꯗ ꯑꯣꯏꯔꯁꯨ ꯑꯃꯗ ꯑꯣꯏꯔꯁꯨ ꯂꯣꯏꯅ ꯌꯥꯏ
ꯄꯔꯤ ꯏꯅꯥꯅꯅ ꯄꯅꯤꯗꯌꯥ ꯃꯗꯨꯗꯤ ꯂꯩꯕ ꯅꯨꯡꯉꯥꯏꯒꯅꯦꯕ ꯑꯦꯕꯥꯅꯤ ꯅꯤꯡ ꯇꯝꯕ ꯌꯥꯏꯕ ꯍꯥꯏꯕꯗꯤ ꯁꯥꯊꯤꯒꯅꯤ ꯍꯥꯏꯕ ꯅꯠꯇꯦ ꯑꯗꯨ ꯑꯣꯏꯁꯨ ꯅꯤꯡꯇꯝꯅ ꯀꯣꯏꯊꯣꯛꯄꯒꯨꯝꯕ ꯅꯨꯃꯤꯠ ꯃꯥꯒꯤ ꯑꯩꯈꯣꯏꯒꯤ ꯀꯩꯅꯣꯃ ꯇꯧꯒꯅꯤ ꯐ ꯂꯩꯗꯅ
ꯍꯣꯏ ꯍꯣꯏ ꯆ ꯆꯨꯝ
ꯄꯥꯎꯕꯥꯎꯅꯁꯦ ꯀꯥꯏꯗ ꯐꯥꯕ
ꯍꯣꯏ ꯐꯣꯟꯅꯥꯁꯦ ꯃꯗꯨꯗꯤ
ꯗꯦꯜꯂꯤꯗ ꯍꯧꯖꯤꯛ ꯆꯞꯄꯤꯡ ꯌꯦꯡꯒꯠꯂꯕ ꯅꯠꯇ꯭ꯔꯣ ꯕꯥꯅꯦ
ꯀꯒ ꯂꯅꯦ
ꯏꯟꯐ꯭ꯂꯨꯌꯦꯁ ꯇꯧꯗ꯭ꯔꯦꯀꯣꯁꯤꯜꯂꯁ
ꯑ
ꯆꯝꯂꯗꯤ ꯏꯟꯀꯔꯦꯖ ꯇꯧꯗ꯭ꯔꯤꯀꯣ
ꯎꯝ ꯀꯔꯗꯒꯤ ꯏꯪꯂꯤꯁ ꯇꯟꯅꯤꯡꯉ ꯐꯅꯤ ꯊꯕꯛ ꯐꯖꯅ ꯇꯧꯗ꯭ꯔꯒ
ꯃꯕꯥꯅꯤꯕꯨ ꯊꯕꯛ ꯐꯖꯅ ꯇꯧꯗꯕ꯭ꯔꯣꯅꯦ
ꯍꯣꯏ ꯍꯧꯖꯤꯛꯇꯤ ꯐꯖꯅ ꯇꯧꯗ꯭ꯔꯦ ꯃꯃꯥꯡꯗ ꯍꯥꯏꯕꯗꯤ ꯑꯩꯒꯤ ꯑꯟꯇꯤꯁꯨ ꯑꯗꯨꯝ ꯐꯦꯃꯤꯂꯤ ꯄ꯭ꯔꯣꯕ꯭ꯂꯦꯝ ꯊꯣꯛꯂꯒ ꯃꯥ ꯑꯗꯨꯝ ꯆꯠꯂꯒ ꯂꯩꯅ
ꯎꯝ ꯑꯗꯨ ꯌꯥꯕ꯭ꯔꯣꯅꯦ
ꯁꯨꯇꯤ ꯂꯧꯔꯒ ꯑꯗꯨ ꯆꯠꯄꯅꯦ
ꯑꯗꯣ ꯁꯨꯇꯤ ꯌꯥꯔꯣꯏꯗꯤꯦ ꯁꯂꯂꯤꯛ ꯀꯛꯄ꯭ꯔꯕ ꯅꯨꯃꯤꯠ ꯅꯨꯃꯤꯠꯀꯤ
ꯎꯝ ꯍꯣꯏ ꯄꯤꯔꯣꯏ ꯍꯌꯦꯦ
ꯑꯗꯨꯗꯤ ꯅꯨꯡꯉꯥꯏꯇꯦꯀꯣ
ꯎꯝ
ꯈ꯭ꯔꯤꯖꯒꯤꯁꯨ ꯐꯖꯅ ꯇꯧꯋꯦꯍ ꯍꯣꯏ
ꯅꯨꯃꯤꯠ ꯀꯌꯥꯒꯤ ꯂꯧꯕ꯭ꯔꯥ ꯃꯕꯥꯅꯤꯗꯤ ꯇꯥꯕꯨꯣ
ꯇꯥꯏꯌꯦ ꯇꯥꯏꯌꯦ
ꯋꯥ ꯉꯥꯡꯉꯒꯗꯧꯔꯒꯦ
ꯑꯩ ꯀꯩꯅꯣ ꯂꯥꯏꯔꯤꯛꯁꯨ ꯏꯕꯤꯒꯀꯣ ꯈꯔꯗꯤ
ꯑꯩꯁꯨ ꯆꯣꯛ ꯆꯔꯤꯦ
ꯅ ꯊꯕ ꯌꯥꯝ ꯐꯥꯏꯅ
ꯆꯥꯛ ꯆꯥꯕ ꯃꯇꯝꯗ
ꯍꯣꯏ ꯍꯣꯏ ꯍꯣꯏ ꯃꯥꯅꯦ ꯃꯥꯅꯦ ꯑꯦ ꯍꯧꯖꯤꯛꯁꯦ ꯂꯥꯏꯔꯤꯛꯁꯨ ꯏꯅꯤꯡꯗꯦꯕꯣ ꯇ ꯄꯥꯏꯀꯣ ꯐꯇꯣ ꯈꯠꯇ ꯀ ꯋꯥꯔꯤꯁꯣ
ꯅꯪ ꯍꯦꯛ ꯑꯣꯏꯔꯒꯑꯦ ꯂꯧꯗꯣꯏꯅꯦ ꯊꯨꯅ ꯂꯣꯏꯁꯤꯟꯅꯤꯡꯉꯥꯏ ꯇꯧꯔꯣ ꯅꯠꯇ꯭ꯔꯥ ꯆ ꯆꯃꯦ ꯍꯣꯏ ꯍꯣꯏ ꯍꯣꯏ ꯅꯝꯃꯣ ꯅꯝꯔꯒ ꯍꯔꯣ ꯍꯔꯒ ꯂꯣꯏꯁꯤꯟꯅꯤꯉꯥꯏ ꯇꯧꯔꯣ ꯑꯗꯨꯒ ꯎꯖꯥꯗ ꯁꯟꯃꯤꯠ ꯇꯧꯔꯣ ꯑꯗꯨꯒ ꯄꯤꯊꯣꯔꯂꯛꯄ ꯀꯥꯟꯗ ꯑꯩꯅ ꯑꯃꯨꯛ ꯂꯧꯔꯅꯤ
ꯑꯗꯨꯅꯦꯗ ꯋꯥꯔꯤ ꯍꯥꯏꯕꯁꯦ ꯈꯨꯈꯣꯏꯅꯤꯒ ꯋꯥꯔꯤꯅꯤ ꯁꯤ ꯉꯥꯛꯇꯅꯤ ꯅꯠꯇ꯭ꯔꯥ ꯃꯁꯤꯡ ꯅꯨꯄꯤꯁꯦ ꯀꯩꯅꯩꯅꯣ ꯍꯦꯟꯖꯤꯜꯂꯥꯛꯀꯗ
ꯉ ꯇ ꯄꯥꯏꯁꯤ ꯋꯥꯔꯤꯁꯅ ꯏꯕꯨꯗꯨ
ꯄꯥꯏꯕ ꯌꯥꯕ꯭ꯔꯣꯅꯦ
ꯑꯗ